ꯍꯜꯂꯣ ꯍꯂꯣ
ꯇꯥꯌꯦ
ꯌ
ꯑꯕꯤ
ꯁꯥꯇꯦꯕ
ꯇꯝ ꯇꯥꯏꯗ
ꯌꯥꯝ ꯇꯞꯄ꯭ꯔꯣ
ꯀꯥꯏꯗ ꯑꯃꯨꯛ ꯂꯩꯔꯨꯔꯦ ꯅꯪꯗꯤ ꯀꯥꯏ ꯆꯠꯂꯨꯔꯦ
ꯌꯥꯅꯨꯡꯗ ꯍꯥꯞꯆꯤꯟꯕ ꯏꯌꯥꯔ ꯄꯤꯁ ꯇꯣ ꯑꯩꯅ ꯑꯗꯨꯏꯅꯤ
ꯎꯝ ꯈꯥꯝꯆꯟꯅꯤ ꯑꯃ ꯃꯥꯡꯈ꯭ꯔꯦꯕ
ꯃꯥꯅꯦ
ꯋꯥꯡꯒ
ꯎ
ꯍꯟꯗꯛꯁꯦ ꯀꯩꯅꯣꯝ ꯇꯧꯋꯦꯅꯦ
ꯁꯦꯕ ꯌꯥꯝ ꯅꯨꯡꯉꯥꯏꯇꯕꯅꯦ
ꯃꯃꯥꯡꯒꯤ ꯑꯗꯨꯝ ꯁꯠ ꯁꯠ ꯂꯥꯛꯄ꯭ꯔꯣ
ꯑꯩ ꯐꯥꯏꯜ ꯂꯥꯛꯑꯝꯃꯦ ꯑꯗꯨꯒ ꯅꯪ ꯂꯩꯔꯝꯗ꯭ꯔꯤꯁꯦ ꯀꯃꯥꯏꯅ ꯇꯧꯔꯤꯅꯣ
ꯇꯥꯅꯤꯡꯗꯦꯗ
ꯀꯔꯤ
ꯉꯝꯗꯤ ꯐꯠ ꯇꯧꯔꯦꯅ ꯂꯥꯎꯊꯣꯛꯑꯦ ꯁꯦ ꯆꯨꯝꯕ꯭ꯔꯥ
ꯅꯁꯥꯅꯒꯌꯣ
ꯀꯁꯨꯃꯅ ꯇ
ꯐꯅꯤꯡꯗꯤꯦꯗ ꯅꯪ ꯊꯕꯛ ꯏꯪꯈꯥꯡ ꯂꯣꯏꯁꯜꯂꯛꯑꯣ ꯌꯨꯝꯒꯤ
ꯑꯣꯏ ꯆꯗ ꯃꯈꯣꯏ ꯃꯁꯥ ꯌꯥꯝ ꯂꯉ ꯉꯥꯜꯂꯤꯗ ꯑꯩ ꯃꯈꯣꯟ ꯌꯥꯝ ꯇꯥꯏꯗ ꯍ ꯉꯥꯡꯉꯨ ꯉꯥꯡꯉꯦ
ꯀꯩ ꯇ ꯀꯅ ꯨꯇ ꯂꯣꯏꯁꯤꯟꯗꯅꯤ
ꯑꯔꯔ ꯃꯁꯥꯃꯠ
ꯎꯝ
ꯀꯗ ꯍ
ꯑꯗꯨꯒꯤꯦ
ꯑ ꯀ ꯔꯗꯤꯅꯗ
ꯀꯩꯅ ꯑꯔꯒꯥꯏꯁ
ꯟꯅ
ꯏꯄ ꯂꯩꯔ
ꯎꯝ
ꯏꯐꯗꯩ ꯂꯕ
ꯇ ꯍꯉ
ꯁꯤꯤ ꯐꯥꯏꯗꯣꯏꯔꯕ
ꯑꯦꯤꯠꯇꯔꯃ
ꯑꯃ
ꯅꯪ ꯉꯥꯏꯗ ꯇꯥꯗ꯭ꯔꯦꯃꯦ ꯍꯜꯂꯣ ꯍꯜꯂꯣ ꯍꯜꯂꯣ ꯩꯌꯥ ꯍꯜꯂꯣ ꯍꯜꯂꯣ ꯍꯜꯂꯣ
ꯁꯤꯀꯣ
ꯃꯤꯁꯨ ꯂꯧꯊꯣꯛꯑꯝꯗ
ꯑꯣꯣ ꯇꯥꯕ ꯌꯥ ꯄꯤꯁꯇꯣ ꯂꯧꯊꯣꯛꯈ꯭ꯔꯦ
ꯎ ꯂꯧꯊꯣꯛꯎꯅꯦ ꯃꯤ ꯉꯕꯁꯨ ꯇꯥꯥꯁꯦ ꯃꯥ ꯊꯣꯛꯄ ꯑꯃ ꯇꯧꯔꯦ ꯍꯥꯏꯕ
ꯅꯨꯝ ꯃꯤ ꯈꯨꯝꯁꯨ ꯇꯥꯗꯦ ꯅꯪꯅ
ꯀꯥꯏ ꯇꯥꯗꯣꯏꯅꯣ ꯅꯪ ꯉꯥꯡꯗꯣ ꯇꯥꯗꯦ ꯍꯥꯏꯗꯨꯅ ꯉꯁꯥꯏ ꯑꯩꯅ ꯑꯗꯨꯝ ꯇꯧꯕꯅꯤꯩꯅ ꯍꯥꯏꯗꯣ ꯀꯩꯗꯧꯃꯛꯇ ꯏꯗꯤ ꯑꯃꯨꯛ ꯇꯧꯔꯛꯏꯗꯅꯣ ꯑꯃꯨꯛ ꯉꯥꯏꯍꯥꯛ ꯂꯩ ꯇꯧ ꯌꯥꯗꯕ ꯅꯪꯒꯤ ꯊꯕꯛꯇꯣ
ꯀꯥ ꯍꯤꯗꯥꯛ ꯊꯥꯕꯅꯦ ꯀꯥꯡ ꯆꯤꯛꯑꯦꯅ ꯀꯔꯤꯅꯣ
ꯐꯃꯦ
ꯑꯅꯤꯔ ꯈꯨꯝꯗꯃꯤ ꯒꯔꯝꯗ ꯂꯩꯗꯧꯗ ꯇꯧꯋꯅꯦ ꯃꯩꯗ ꯅꯦꯠꯂ ꯂꯩꯅꯤ
ꯑꯗꯤ ꯀꯥꯎꯦ ꯃꯤꯅꯦꯁꯦ
ꯀꯝꯗꯤ ꯑ ꯀꯩꯅꯣꯗ
ꯀꯔꯤ ꯅꯪꯅ ꯀꯤꯗꯅꯣ ꯐꯥꯏꯠ ꯇꯥꯁꯤꯜꯂꯒ ꯂꯁꯨ ꯂꯥꯛꯇꯕ ꯑꯗꯨꯒ
ꯇꯥꯏꯅꯦꯦ ꯇꯥꯏꯗꯦ ꯎꯝ ꯀꯤꯗꯅ ꯑꯩꯅ ꯒꯌꯥꯔ ꯂꯣꯏ ꯁꯨꯗꯔ ꯂꯩ ꯉꯥꯏꯔꯒ ꯊꯥꯡ ꯇꯦꯟ ꯂꯣꯏꯅ ꯄꯥꯏꯗꯅ ꯉꯥꯏꯔꯦ ꯑꯗꯨꯒ ꯅꯪ ꯂꯥꯛꯇꯕ
ꯅ ꯀ꯭ꯂꯞꯇ ꯑꯩꯅ ꯂꯥꯎꯊꯣꯛꯗꯅ ꯇꯥꯗ꯭ꯔꯣ ꯀ ꯅꯣꯏ ꯃꯥꯌꯦꯇ
ꯇꯅꯤꯗꯦ ꯇꯅꯤꯗ
ꯃꯤ ꯃꯆꯥ ꯑꯃ ꯂꯩꯕꯗꯨ ꯑꯝꯇ ꯊꯣꯛꯣꯛꯄꯤꯔꯛꯑꯣ ꯁꯣꯝꯗ ꯐꯥꯏꯠꯀꯤꯉꯥꯏ ꯑꯗꯨꯅ ꯂꯩꯔꯤꯦꯅ ꯂꯥꯎꯊꯣꯛꯕꯗ ꯇꯥꯗ꯭ꯔꯕ
ꯃꯤ ꯃꯆꯥ ꯍꯥꯏꯥꯏ ꯁꯤꯠꯇꯕ ꯇꯧꯒꯅꯣ ꯅꯥꯟ ꯐ ꯃꯂꯦ ꯅ ꯍꯥꯏꯣꯟ ꯑꯃꯒꯤꯦ
ꯀꯗꯤ
ꯅꯪꯅ ꯑꯩꯉꯣꯟꯗ ꯐꯨꯠ ꯑꯃ ꯍꯦꯜꯂꯦ ꯅ ꯎꯁꯤꯠꯇꯕ ꯇꯧꯕꯅꯣ
ꯑꯩꯅ ꯅꯪꯉꯣꯟꯗꯤ ꯐꯨꯠ ꯑꯃꯈꯛꯇꯪ ꯍꯦꯜꯂꯤꯕ ꯅꯪꯅ ꯁꯤꯟꯃꯛꯅ ꯑꯗꯨꯃꯛ ꯍꯥꯏꯔꯕ ꯑꯩꯉꯣꯟꯗ
ꯅꯪ ꯑꯩꯉꯣꯟꯗ ꯍꯦꯜꯂꯤ ꯆꯠꯇ꯭ꯔꯤ ꯐꯨꯠ ꯃꯉꯥꯃꯨꯛ ꯃꯉꯥꯃꯨꯛꯀꯤꯔ ꯑꯩ ꯐꯨꯠ ꯑꯃꯨꯛ ꯋꯥꯡꯕ꯭ꯔꯥ ꯑꯗꯨꯗꯤ ꯀꯤꯟꯊꯤꯔꯛꯅꯤ ꯇ ꯇ ꯅ ꯇ
ꯅꯪ ꯀꯤꯟꯗꯨꯅ ꯂꯥꯛꯑ ꯐꯪꯒꯗ꯭ꯔꯣ ꯑꯩꯁꯦ
ꯁꯜꯙꯔꯛ
ꯑꯗ ꯈꯨꯗꯝ ꯈꯛꯇꯪ ꯍꯦꯜꯂꯦ ꯑꯌꯥꯝꯕꯗꯤ ꯇꯨꯜꯁꯔ ꯑꯩꯁꯦ ꯀꯃꯥꯏꯅ ꯇꯧꯅꯣ
ꯑ ꯉ ꯆꯗꯦ
ꯅꯪ ꯀꯩꯗꯧꯃꯤꯅꯣ ꯅꯪ ꯑꯩ ꯁꯥꯎꯅꯤꯡꯉꯤꯗ
ꯀꯔꯤꯅꯣ ꯍꯥꯏꯁꯦ
ꯍꯥꯏꯗꯤ ꯐꯚꯥꯏꯠ ꯄꯨꯨꯅ ꯂꯣꯏꯔꯒ ꯑꯃꯨꯛ ꯑꯆꯥꯄꯣꯠ ꯂꯩꯍꯜꯂꯝꯃꯤ ꯇꯧꯔꯒ ꯑꯁ
ꯃꯣꯏ ꯇꯥ ꯂꯥꯛꯑꯝꯃꯒ ꯅꯪ ꯊꯣꯛ ꯁꯣꯛꯂꯛꯇ꯭ꯔꯁ ꯅꯁꯗ꯭ꯔ ꯏꯁ
ꯃꯥ ꯄꯩꯁꯥ ꯇꯤꯡꯒꯅꯦꯅ ꯃꯥ ꯂꯥꯛ
ꯅꯣꯛꯆꯅꯤꯡꯥꯡꯗ ꯁꯥꯏꯗꯁꯦ ꯎꯝ
ꯅꯪ ꯀꯗꯔ ꯐꯖꯅ ꯇꯧꯒꯅꯨꯀꯣ ꯅꯪ ꯀꯤ ꯀ ꯍꯥꯏꯀꯣ ꯑꯩꯁꯦ ꯅꯪꯅꯦ
ꯀꯅꯤ
ꯑꯩ ꯀꯤꯔꯗꯤ ꯀꯤꯔꯦ ꯍꯥꯏꯕꯨꯀꯣ ꯃꯊꯪꯗ ꯐꯥꯏꯔ ꯇꯧꯅꯔꯔꯣꯏꯁꯤ ꯔꯅꯤ ꯄꯕꯤꯁ ꯐꯨꯜ ꯑꯗꯨꯝ ꯂꯩꯅꯔꯁꯤ
ꯇꯥꯅꯤꯡꯗꯦꯀꯣ ꯇꯥꯅꯤꯡꯗꯦ ꯅꯪ ꯀꯌꯥ ꯋꯥꯂꯤ ꯊꯕꯛ ꯂꯣꯏꯁꯤꯟꯗꯧꯕ
ꯅꯪ ꯑꯩ ꯊꯕꯛ ꯌꯥꯝ ꯇꯧꯍꯟꯅꯤꯡꯕ꯭ꯔꯥ
ꯍꯧꯅꯤꯡꯦ
ꯑꯩꯅ ꯍꯛꯆꯥꯡ ꯉꯝꯗꯦ ꯍꯥꯏꯖ ꯇꯥꯕ꯭ꯔꯥ
ꯀꯈꯣꯏ ꯏꯈꯥꯡꯁꯨꯗ ꯂꯣꯏꯁꯤꯟꯗꯅ ꯀꯔꯝ ꯀꯥꯟꯅ ꯇꯧꯅꯤ ꯅꯪ
ꯅꯨꯄꯤ ꯑꯉꯥꯡ ꯑꯃ ꯑꯣꯏꯔꯗꯤ ꯅꯥꯕ ꯌꯥꯗꯕ꯭ꯔꯥ
ꯔꯗꯤ
ꯑꯗꯩꯗꯤ ꯀꯤꯟ ꯑꯗꯩꯗꯤ ꯀꯤꯟ ꯑꯗꯩꯗꯤ ꯈꯨꯄꯥꯛ
ꯀꯔꯤ
ꯈꯨꯄꯥꯛ ꯑꯗꯩꯗꯤ ꯀꯤꯟ
ꯅꯣꯏ ꯏꯃꯨꯡꯒꯤ ꯊꯕꯛꯇꯣ ꯅꯪ ꯅꯥ ꯂꯩꯗꯤ ꯀꯥꯅ ꯇꯧꯕꯤꯗꯨꯔꯤꯉꯦ ꯅꯃꯥ ꯍꯥꯏꯔꯦ ꯇꯧꯔꯣꯏ
ꯇꯧꯗꯔ ꯇꯧꯗ꯭ꯔꯦꯗꯅ
ꯑ ꯇꯧꯕ ꯇꯧꯗ꯭ꯔꯦꯗꯅ
ꯇꯧꯖꯔꯨꯅꯦꯉꯦ
ꯅꯪꯗꯤ ꯃꯑꫭꯡꯃ ꯇꯧꯔꯝꯃꯦꯅ ꯍꯥꯟꯅꯒ ꯃꯥꯟꯅꯔꯝꯗꯔꯦ
ꯍꯟꯅ ꯀꯃꯥꯏ ꯇꯧꯕ
ꯍꯦꯔ ꯌꯥꯝ ꯀꯤꯅ ꯆꯠꯂꯝꯗꯧ ꯗꯩꯅ ꯍꯧꯖꯤꯛꯇꯤ ꯑꯦꯛꯁꯟ ꯑꯝꯗ ꯂꯩꯔꯝꯃꯦ
ꯍꯧꯖꯤꯛꯀꯥꯟ ꯑꯩ ꯀꯅꯥꯝꯇ ꯃꯋꯥ ꯂꯧꯗꯔꯦ ꯁꯪꯁꯥꯔꯁꯤꯗ
ꯑ
ꯀꯥꯡ ꯃꯉꯥꯏꯔꯦ ꯑꯩꯅ ꯀꯤꯔꯤꯕꯕꯨ ꯀꯥꯡ ꯆꯤꯛꯂꯛꯀꯅꯤꯅ
ꯀꯥꯡ ꯀꯥꯡ ꯀꯥꯡꯅꯒ ꯅꯉꫭꯟꯗ ꯆꯤꯛꯍꯔꯦ ꯍꯥꯏꯖꯦ ꯌꯥꯎꯖꯨ ꯌꯥꯎꯗꯕ ꯅꯉꫭꯟꯗ
ꯏꯕꯨꯗꯤ ꯌꯥꯎ ꯑꯗꫭꯏꯖꯨ ꯆꯤꯛꯇꯤ ꯗꯨꯝ ꯆꯤꯛ ꯄꯤꯔꯛꯑ
ꯀꯥꯡ ꯃꯥꯁꯨ ꯑꯉꯛ ꯄꯅꯤ
ꯑꯦ ꯀꯥꯡ ꯍꯥꯠꯄꯒꯤ ꯑꯃ ꯕꯦꯠ ꯑꯃ ꯂꯩꯕꯗꯣ ꯀꯌꯥ ꯄꯤ ꯈꯪꯕ꯭ꯔꯥ
ꯂꯨ ꯆꯅꯤ ꯌꯥꯡꯈꯩ ꯆꯍꯨꯝ ꯁꯥꯏ ꯂꯩꯔꯝꯉꯗ ꯃꯥꯜꯂꯦ ꯑꯩꯅ ꯈꯟꯕꯗ
ꯑꯗꯨꯝꯇ ꯂꯩ ꯇꯥꯔꯦ ꯑꯩ ꯀꯥꯡ ꯈꯥꯠ ꯅꯕꯅꯤ ꯀꯩꯅꫭ ꯀꯥꯡ ꯈꯔ ꯌꯥꯝ ꯄꯥꯏꯕ ꯖꯒꯥ ꯃꯗ ꯆꯪꯉꯥꯡ ꯍꯦꯛꯇ ꯗꯥꯟꯁ ꯇꯧꯒꯦ ꯑꯗꯨ ꯄꯥꯏꯔꯒ
ꯄꯦꯗ꯭ꯔꯦꯛ ꯄꯦꯗ꯭ꯔꯦꯛ ꯂꯥꯎꯕꯗꫭ ꯃꯈꫭꯟ ꯇꯥꯕ ꯃꯇꯝ ꯅꯨꯡꯉꯥꯏꯕꯔꯕ
ꯅꯨꯡꯉꯥꯏꯅꯦ
ꯅꯨꯡ ꯉꯥꯏꯕꯅꯦ ꯄꯦꯗ꯭ꯔꯦꯛ ꯄꯦꯗ꯭ꯔꯦꯛ ꯄꯦꯗ꯭ꯔꯦꯛ ꯄꯦꯗ꯭ꯔꯦꯛꯀ ꯈꯥꯏꯕꯅꯦꯕ
ꯎꯝ ꯊꯥꯡ ꯍꯥꯏꯕꯗꫭ ꯍꯦꯛꯇ ꯍꯥꯏꯔ ꯂꯣꯏꯔꯦ ꯕꯦꯠꯇꫭ ꯄꯥꯏꯔꯒ ꯍꯦꯛꯇ ꯖꯉꫭꯏ ꯈꯦꯛꯇ ꯁꯥ ꯂꫭꯏꯔꯦ ꯂꯨꯄ ꯆꯅꯤꯗ ꯑꯩꯉꫭꯟꯗ ꯄꯤꯔꯛꯑꫭ ꯑꯗꯨ ꯂꯩꯅꯕꯗꯨꯗꯤ
ꯄꯤꯉꯦ ꯊꯧꯔꫭ ꯈꯟꯅ
ꯂꯦꯗꯤꯁꯅ ꯍꯥꯏꯕꯔ ꯍꯥꯟꯅ ꯇꯧꯔꯣ
ꯑꯁ ꯀꯣꯛ ꯇꯧꯔꫭꯏ ꯑꯝꯇ
ꯄꯦꯗ꯭ꯔꯦꯛ ꯄꯦꯗ꯭ꯔꯦꯛ ꯄꯦꯗ꯭ꯔꯦꯛ
ꯄꯟ ꯅꯥꯟ ꯇꯧꯔꯛꯑꫭ ꯄꯦꯗ꯭ꯔꯦꯛ ꯇꫭ
ꯄꯦ ꯗꯔꯦ ꯗꯔꯦꯛ
ꯄꯦꯗꫭ ꯀꯃꯥꯏ ꯏꯅꯤ ꯄꯥꯏ ꯑꯦ ꯀꯤ ꯃꯥꯇꯔ ꯄꯦ ꯗꯔꯦꯛ
ꯄꯥꯏ ꯑꯦ ꯀꯤ ꯃꯥꯇꯔ ꯂꫭ
ꯄꯥꯏ ꯑꯦꯀꯤ ꯃꯥꯇꯔ
ꯌꯦꯅꯞ ꯅꯠꯇꯕ
ꯄꯥꯏ ꯌꯦꯅꯞ ꯑꯦ ꯑ
ꯗꯤꯜ
ꯔꯥꯏ
ꯑꯄꯨꯟ ꯌꯦꯅꯞ
ꯀꫭꯛ ꯂꫭꯟꯁꯨꯝ
ꯌꯦꯏ ꯌꯥꯝ ꯍꯩꯔꯦ ꯀꯣꯡꯉꯔꯦꯆꯨꯂꯦꯁꯟ
ꯊꯥꯕꯗꯤ
ꯅꯪ ꯕꯦꯡꯒꯣꯂꯤ ꯌꯥꯝ ꯍꯩ ꯍꯥꯏ ꯑꯩꯉꯣꯟꯗ ꯕꯦꯡꯒꯣꯂꯤ ꯈꯔ ꯇꯥꯛꯄꯤꯌꯨꯗꯅ
ꯃꯩꯇꯩ ꯃꯌꯦꯛ ꯂꫭ ꯑꯥ ꯒꯤꯘꯔꯤ ꯑꯥ ꯑꯥ ꯒꯤꯦꯔꯤ ꯑꯥ ꯇꯧꯒꯠꯇꯔꯣ ꯁꯣꯔꯥ ꯃꯣꯔꯥ ꯆꯧꯗ꯭ꯔꯥꯥ
ꯃꯖ ꯍꯚꯥꯏ
ꯁꯣꯔꯣ ꯁꯥꯔꯥ ꯈꯩ ꯗꯤꯒꯩ ꯗꯤꯒꯩ ꯗꯤꯒꯩ ꯇꯧꯕꯗ꯭ꯔꯣ ꯊꯥꯛꯊꯂꯣꯔ ꯀꯩꯅꯣ ꯗ ꯑꯩꯏꯕꯨꯁꯨ ꯍꯥꯏ ꯑꯗꯨꯣ
ꯍꯩꯇꯦ ꯍꯥꯏꯕ ꯑꯩ ꯄꯥ ꯊꯣꯛꯇꯦ ꯑꯗꯨꯅ ꯃꯤ ꯀꯩꯅꯣ ꯄꯤꯔꯝꯕꯗ ꯕꯥꯇꯣꯟ ꯄꯤꯔꯝꯕꯗꯀꯣ
ꯑꯗꯣ ꯑꯩ ꯊꯥꯏꯅꯗꯤ ꯍꯩꯔꯝꯕꯅꯤ ꯎꯅꯥ ꯁꯨꯝ ꯄꯥꯃꯟꯕꯗ ꯍꯩꯈꯤꯗꯦ
ꯑꯩꯗꯤ ꯁꯨꯡꯋꯥꯥꯏ ꯍꯩꯇꯦ ꯑꯩ ꯑꯩ ꯁꯣꯔꯛꯑꯣ ꯈꯪꯉꯤ
ꯍꯗ ꯃ ꯇꯥꯖꯗꯤꯅꯤꯉꯉꯥꯡꯃꯦꯦ ꯀꯅ
ꯄꯨꯔꯒꯥ
ꯎꯏꯗꯦꯗ ꯑꯋꯥ ꯄꯥꯕꯗ ꯍꯩꯅꯕ ꯇꯝꯁꯤꯜꯂꯣꯑꯣꯅ ꯍꯩꯍꯟꯕꯅꯤꯗ
ꯎꯝ
ꯑꯩ ꯍꯥꯏꯗ ꯋꯥꯅꯤ ꯃꯩꯇꯩ ꯃꯌꯦꯛ ꯈꯕꯔ ꯂꯥꯛꯑꯕ
ꯇꯃꯦ ꯈꯕꯔ ꯂꯩꯏ ꯌꯥꯝꯦꯝ
ꯂꯧꯅꯗꯕꯩꯔ ꯑꯩꯈꯣꯏ ꯁ꯭ꯋꯥꯏꯗꯗꯤ ꯂꯧꯅꯗꯕ ꯃꯥꯜꯂꯦ ꯊꯕꯗ ꯑꯗꯥꯃꯤꯅ
ꯐ ꯂꯧꯅ ꯄꯣꯠꯇꯤꯗ ꯐ ꯍꯥꯏꯗꯤ ꯈꯔ ꯑꯦꯗꯜ ꯑꯣꯏꯕꯁꯤꯡꯁꯤꯒꯤ ꯖꯦꯅꯦꯔꯦꯁꯟꯁꯦ ꯍꯧꯖꯤꯛ ꯍꯧꯖꯤꯛ ꯍꯧꯖꯤꯛ ꯑꯦꯗꯜꯠ ꯑꯣꯏꯅꯔꯤꯕꯁꯦ ꯀꯩꯅꯣ ꯉꯥꯛꯇꯅꯦꯕ ꯑꯩꯈꯣꯏ ꯆꯦ ꯑꯣꯏꯕ ꯀꯩꯅꯣꯅꯦꯕ ꯀ ꯆꯂ ꯆꯣꯔ ꯑꯅꯦꯕ ꯑꯗꯨꯗꯨꯅ ꯑꯩꯈꯣꯏ ꯑꯩꯈꯣꯏꯗꯤ ꯑꯗꯨꯝ ꯈꯔꯞ ꯇꯥꯔꯗꯧꯅꯦ ꯑꯩꯈꯣꯏꯒꯤ ꯖꯦꯅꯦꯔꯦꯁꯟꯗꯨꯗꯤ ꯑꯩꯈꯣꯏ ꯃꯈꯥ ꯇꯥꯈꯤꯕ ꯖꯦꯅꯦꯔꯦꯁꯟꯕꯨ ꯑꯗꯨ ꯅꯨꯡꯉꯥꯏꯔꯅꯤꯀꯣ
ꯅꯪ ꯍꯧꯖꯤꯛꯁꯦ ꯍꯧꯖꯤꯛ ꯄꯨꯡ ꯇꯔꯨꯛ ꯇꯥꯔꯕꯅꯤ ꯀꯣ ꯈꯥꯒ ꯃꯠꯇꯂ ꯁꯥꯟꯇꯒꯤ ꯍꯥꯏ ꯇꯥꯕꯗ ꯅꯥꯀꯣꯡꯁꯤꯅ ꯇꯥꯕꯗ
ꯍꯥꯏ ꯍꯥꯏꯕꯅꯦ ꯀꯔꯤ
ꯊꯃꯒꯦ
ꯍꯥꯏ
ꯨꯠ ꯕꯥꯏ